ꯇꯥꯔꯕꯣ ꯇꯥꯅꯤ ꯇꯥꯅꯤ
ꯂꯥꯎꯗ ꯊꯥꯐꯝ ꯊꯣꯛꯇꯤꯌꯦ
ꯌꯥꯎꯗꯝꯅꯦ ꯁꯨꯃꯥꯥꯏꯁꯨꯝ ꯁꯥꯟꯅꯗꯧꯅꯦ ꯀꯩꯅꯣ ꯃꯤꯅꯤꯠ ꯃꯤꯅꯤꯠ ꯇꯔꯥ ꯈꯛꯇꯅꯦ
ꯑꯣ ꯑꯣ ꯑꯗꯨꯝ ꯄꯥꯏꯗ ꯂꯩꯕꯗꯤ ꯌꯥꯗꯕ
ꯁꯨꯃꯥꯏ ꯁꯨꯃꯥꯏ ꯁꯥꯟꯅꯒꯗꯕ ꯐꯥꯏꯅ ꯂꯩ ꯂꯩꯕꯗꯤ ꯌꯥꯗꯦ ꯑꯦ
ꯐꯔꯦ ꯐꯔꯦ ꯒꯒꯣꯟꯅ ꯁꯦꯝꯃꯛꯄꯅꯤꯅ
ꯀꯔꯤ ꯏꯡꯖꯥꯛ ꯊꯣꯡꯉꯕ
ꯌꯦꯔꯝ ꯊꯤꯂꯟꯂꯤꯅꯦ ꯑꯣ
ꯊꯣꯡ
ꯐꯅꯗꯨꯝ ꯐꯔꯦ ꯁꯤ ꯑꯦꯞꯁꯤ ꯋꯥꯔꯤ ꯁꯥꯟꯅꯔꯦ ꯁꯨꯈꯁꯨ ꯈꯅꯔꯦ
ꯀꯩ ꯈꯟꯅ ꯍꯧꯗꯣꯢꯕ
ꯌꯥꯝꯂꯦꯝꯃꯦ ꯁꯤꯗꯗꯤ ꯅꯪꯗꯣ
ꯍꯤꯠꯅꯤ ꯂꯤꯌꯣꯅꯤ
ꯂꯦꯝꯃꯦꯕ ꯀꯩꯅꯣ ꯗꯤꯒꯣ
ꯎꯝ
ꯅꯪ ꯌꯥꯝ ꯉꯁꯤꯗꯤ ꯂꯦꯝꯃꯦ
ꯀꯩꯗꯩꯋꯤꯅꯣ
ꯆꯥꯛ ꯊꯣꯡꯗꯦ ꯃꯔꯨꯞ ꯀꯩꯗꯣꯏꯋꯤꯅꯣꯌꯦ
ꯅꯣꯏ ꯀꯣꯂꯦꯖꯀꯤ ꯀꯥꯕ ꯍꯧꯒ꯭ꯔꯦ ꯍꯣꯏ
ꯈꯪꯗꯦ
ꯎꯝ ꯈꯔ ꯂꯩꯔꯒ ꯀꯥꯔꯗꯦ ꯀꯥꯏꯅ ꯑꯗꯨꯃꯥꯏꯅ ꯍꯥꯏꯅꯕꯅꯤ ꯄꯠ ꯄꯠ ꯇꯠ ꯂꯛꯄ ꯌꯥꯋ ꯑꯃꯨꯛꯛ
ꯑꯗ ꯑꯩꯅ ꯍꯥꯏꯗꯣꯅꯤꯀꯣ ꯑꯦꯛꯖꯥꯝ ꯇꯪ ꯆꯠꯂꯣ ꯎꯝ ꯎꯢꯌꯦ ꯈꯣꯡꯅꯝ ꯇꯥꯗꯦ ꯅꯪ ꯇꯥꯡ ꯁꯤꯗꯤ ꯑꯦꯛꯖꯥꯝꯗꯪ ꯆꯂꯨꯀꯣ ꯑꯇꯣꯞꯄ ꯆꯠꯄ ꯌꯥꯔꯣꯢ
ꯇꯜꯂ
ꯀꯩꯉꯥ ꯆꯥ ꯂꯥꯎ ꯎꯝ ꯀꯆꯤꯟ ꯀꯌꯥꯁꯤ ꯀꯅꯥ ꯎꯅꯗꯧ ꯂꯩꯒꯦꯕ
ꯀꯅꯥ ꯂꯩꯒꯦ ꯀꯣꯂꯦꯁꯇ
ꯈꯔꯗꯤ ꯅꯣꯢ ꯅꯌꯥꯝꯕ ꯌꯥꯝ ꯂꯩꯗꯥꯏꯅꯦ
ꯑꯠꯇꯅ
ꯎꯝ ꯎꯝ ꯌꯦꯔꯨꯝ ꯇꯪꯂꯣ ꯑꯇꯩ ꯀꯦꯝ ꯇꯧꯗ꯭ꯔꯣ ꯌꯦꯔꯨꯝꯇꯪꯂ ꯑꯇꯩ ꯀꯩꯝ ꯇꯧꯗ꯭ꯔꯕ
ꯈꯪꯗ꯭ꯔꯤ ꯑꯗꯨꯗꯤ ꯍꯣꯏ ꯕꯥꯅ ꯄꯨꯁꯤꯟ ꯂꯛ ꯈꯠꯅꯕ ꯄꯥꯝꯒꯅꯨ ꯏꯗꯨꯃꯥꯏꯅ
ꯏꯟꯁꯥꯡꯗꯣꯅꯦ ꯑꯩꯅ ꯍꯪꯉꯤꯁꯦ
ꯗꯨꯅꯦ ꯍꯥꯏꯖꯦ ꯃꯈꯟ ꯇꯕꯗꯨꯗꯤ ꯈꯨꯣꯏ ꯕꯥꯥꯅ ꯄꯨꯔꯛꯇꯧꯅꯤ ꯑꯇꯩꯗꯤ ꯈꯪꯗꯦꯕ ꯑꯩꯅ ꯗꯨꯗꯤ ꯌꯦꯔꯨꯝ ꯊꯥꯡꯒꯠꯈ꯭ꯔꯦ
ꯊꯦꯡ ꯊꯦꯡꯒꯩ ꯌꯥꯎꯍꯧꯅꯦꯅ
ꯆꯂꯍꯦ ꯅꯊꯧ ꯂꯩꯕ꯭ꯔꯣ
ꯑꯣꯏꯔꯣꯏ ꯑꯣꯏꯔꯣꯏ ꯑꯌꯨꯛ ꯉꯟꯇ ꯍꯧꯒꯠꯂꯒ ꯑꯩ ꯑꯩꯌꯨꯛ ꯉꯟꯇ ꯍꯧꯒꯠꯂꯒ ꯂꯥꯏꯔꯤꯛ ꯂꯥꯏꯁꯨ ꯄꯥꯗꯅ
ꯅꯪ ꯅꯪ ꯀꯩ ꯈꯪꯗꯅ ꯅꯪꯅ ꯄꯉꯥꯡ ꯉꯥꯡꯉꯤꯗꯨ ꯑꯉꯥꯡꯗꯤ ꯑꯉꯥꯡ ꯑꯣꯢꯅ ꯂꯩꯌꯨ
ꯑꯩꯁ ꯑꯉꯥꯡꯅ ꯅꯪꯅ ꯑꯣꯏꯔꯒ
ꯆꯍꯤꯗꯤ ꯑꯩꯅ ꯍꯟꯕꯅꯦꯀꯣ ꯀꯥꯎꯒꯅꯨ
ꯐꯥꯒꯤ ꯇꯧꯅꯦ ꯑꯩ ꯐꯥꯏꯞꯇ ꯄꯣꯛꯏ ꯑꯩ ꯐꯥꯏꯞꯇ ꯄꯣꯛꯏ ꯐꯥꯒꯤ ꯇꯧꯅꯦꯕ
ꯃꯁꯥ ꯃꯊꯟꯇ ꯇꯠꯈꯤꯗꯣꯏꯔꯁꯦ ꯃꯤꯅꯤꯠ ꯇꯔꯥ ꯍꯦꯟꯕꯒ
ꯅꯠꯇꯦ ꯑꯗꯨꯝ ꯊꯝꯃꯒꯦ ꯈꯣꯠꯂꯒꯦ ꯍꯥꯏꯅꯔ ꯊꯝꯗꯣꯏꯅꯤ
ꯊꯝꯃꯒꯦ ꯍꯥꯏꯗꯨꯗꯤ ꯌꯥꯗꯕ
ꯌꯥꯕꯨꯗꯤ ꯌꯥꯏ ꯑꯗꯨ ꯑꯣꯏꯔꯁꯨ ꯑꯩ ꯑꯗꯨꯝ ꯀꯛꯂꯛꯀꯦꯕ
ꯑꯣ
ꯌꯥꯝ ꯐꯕ ꯋꯥꯔꯤꯅꯦ ꯑꯗꯨꯗꯤ
ꯎꯝ ꯑꯉꯥꯡꯅ ꯅꯪꯅ ꯑꯣꯏꯔꯒ
ꯄꯟꯇꯦꯅꯝ
ꯇꯥꯢꯡ ꯇꯥꯏꯡ ꯗꯤ ꯃꯃꯥꯡꯗ ꯈꯪꯅꯈ꯭ꯔꯕꯅꯤ ꯀꯅꯥꯅ ꯑꯉꯥꯡꯅꯣꯁꯦ
ꯅꯪ ꯅꯁꯥꯅꯁꯨ ꯍꯥꯏꯒꯤꯕꯅꯤ ꯑꯉꯥꯡ ꯑꯣꯏꯕꯩꯅꯤꯗ
ꯑꯗꯨꯗꯤ ꯄ꯭ꯔꯦꯡ ꯊꯧꯕꯅꯦ
ꯇꯥꯅꯤꯡꯗꯦ ꯇꯥꯅꯤꯡꯗꯦ
ꯄ꯭ꯔꯦꯡ ꯍꯦ
ꯅꯪ ꯅꯁꯥꯅꯗꯨ ꯅꯪ ꯅꯁꯥ ꯑꯉꯥꯡꯅꯦꯖꯦ ꯌꯥꯖꯈ꯭ꯔꯕꯅꯦ
ꯄ꯭ꯔꯦꯡ ꯋꯥꯠꯂꯦ ꯄ꯭ꯔꯦꯡ ꯇꯧꯕꯅꯦ ꯑꯩꯅ ꯄ꯭ꯔꯦꯡ
ꯇꯧꯅꯤ ꯇꯧꯅꯤ ꯑꯇꯣꯝꯕ ꯍꯥꯎ
ꯄ꯭ꯔꯦꯡ ꯍꯥꯏꯕ ꯋꯥꯔꯤ ꯑꯃ ꯇꯥꯈ꯭ꯔꯕꯣ ꯃꯃꯥꯡꯗ
ꯑꯅꯤꯗꯨꯒ ꯌꯥꯎꯅ ꯅꯁꯥꯅ ꯌꯥꯒ꯭ꯔꯝꯅꯤ ꯑꯃꯨꯛ ꯅꯧꯍꯧꯅꯅ
ꯅꯣ ꯅꯣ ꯅꯣ ꯅꯣ
ꯑꯗꯨꯅꯦ
ꯄ꯭ꯔꯦꯡ ꯍꯥꯏꯕ ꯋꯥꯔꯤ ꯑꯃ ꯇꯥꯈ꯭ꯔꯕꯣ
ꯉꯔꯥꯡ ꯆꯠꯂꯝ ꯀꯔꯣꯝ ꯗꯩꯀꯦ ꯑꯦ
ꯑꯩ ꯐꯥꯅꯦꯛꯇꯣ ꯢꯁꯇ꯭ꯔꯤ ꯑꯝꯇ ꯇꯛꯄꯤꯌꯨꯗ ꯅꯣꯢꯕꯣ ꯍꯣꯏ ꯇꯛꯀꯦ ꯅꯦꯍꯣꯏ ꯀꯩꯗꯧ ꯂꯥꯛꯑꯝꯃꯤ
ꯇꯥꯗ꯭ꯔꯣ ꯉꯔꯥꯡ ꯅꯣꯏ ꯆꯠꯂꯨꯢꯗꯣ ꯀꯣꯔꯣꯝ ꯅꯥꯀꯟ ꯎꯝꯗꯂꯣꯕ
ꯃꯈꯥꯔꯣꯝꯗ
ꯋꯥꯡꯉꯨ ꯔꯣꯝꯗ
ꯑꯗꯣꯝꯗ ꯍꯜꯂꯛꯄꯗꯤ ꯑꯗꯣꯝꯗ ꯍꯜꯂꯛꯑꯦ ꯆꯠꯈꯤꯕꯗꯤ ꯀꯩꯅꯣꯔꯣꯝ ꯆꯠꯂꯦ ꯀꯩꯕ ꯁꯔꯤꯠ ꯂꯣꯝꯗ ꯅꯪ ꯈꯪꯉꯣꯏꯌꯦ
ꯑꯁꯣꯝꯗ ꯍꯜꯂꯛꯏꯅ ꯀꯩꯒꯤ
ꯂꯝꯕꯤ ꯏꯁ ꯁꯣꯝꯅꯥ ꯅꯪꯒꯤ ꯂꯝꯕꯤ ꯈꯨꯐꯠꯇ ꯑꯝꯅꯦꯍꯦ ꯏꯁ
ꯑꯗꯨꯗ ꯑꯗꯨꯗ ꯒꯥꯔꯤ ꯍꯣꯒꯤꯕ ꯑꯣꯏꯕꯖꯥꯠꯅꯦ
ꯐꯖꯕ꯭ꯔꯕ ꯂꯝ
ꯂꯝꯗꯤ ꯐꯖꯩꯑꯦꯕꯀꯣ ꯂꯝꯕꯤꯗꯣ ꯇꯦ ꯑꯃ ꯈꯪꯗꯦ ꯌꯥꯝ ꯁꯥꯡꯅ ꯌꯥꯝ ꯐꯠꯇ꯭ꯔꯦ ꯑꯗꯣ ꯃꯣꯏ ꯃꯅꯨꯡꯗ ꯈꯪ ꯃꯇꯦꯛꯇꯨꯕꯨꯗꯤ ꯀꯣꯏꯂꯥ ꯊꯥꯔꯦꯕꯀꯣ ꯑꯗꯨ ꯅꯠꯇꯕ ꯑ ꯈꯪꯗꯦ ꯌꯥꯝ ꯁꯥꯊꯤ ꯁꯥꯊꯤꯕ ꯃꯐꯝ ꯂꯩꯍꯧꯋꯦꯗ ꯀꯣ ꯀꯣꯝ ꯑꯃ ꯀꯥꯜꯂꯒ ꯃꯤ ꯑꯍꯨꯝ ꯀꯥꯟꯕꯒꯤ ꯀꯣꯝ ꯑꯃ ꯇꯥꯕꯗ ꯑꯩ ꯊꯨꯟꯗ ꯂꯩꯍꯧꯋꯦ
ꯀꯣꯏꯔꯨꯖꯤꯔꯕ
ꯆꯠꯅꯤꯡꯉꯤꯔꯣ
ꯐꯖꯕ꯭ꯔ ꯍꯥꯏꯕꯋꯅꯦ
ꯄꯨꯕꯤꯒꯦ
ꯒꯥꯔꯤ ꯊꯃꯝꯃꯣ ꯑꯗꯨꯗꯤ
ꯎꯝ ꯅꯣꯏ ꯃꯥ ꯑꯩꯒꯤꯗꯤ ꯌꯥꯝ ꯂꯩꯌꯦ ꯑꯄꯥꯝꯕꯗ ꯍꯥꯏꯌꯨ
ꯎꯝ ꯑꯗꯨꯝꯕ ꯀꯩꯁꯨ ꯅꯠꯇꯕ ꯆꯠꯄꯩꯗꯤ ꯑꯗꯨꯝ ꯒꯥꯔꯤ ꯂꯩꯅꯤ ꯑꯩ ꯂꯥꯛꯑꯗꯤ ꯁꯥꯏꯀꯟ ꯄꯨꯊꯣꯔꯛꯑꯣꯕ
ꯃꯤꯅ ꯄꯨꯊꯣꯛꯆꯔꯛꯄꯗꯨꯕꯨ
ꯄꯨꯊꯣꯔꯛꯑꯣ ꯍꯥꯏꯌꯣ ꯋꯥꯏꯒꯦ ꯍꯥꯏꯌꯣ
ꯉꯝꯃꯔꯣꯏ
ꯃꯣꯏ ꯃꯁꯥꯏꯒꯥꯔꯤꯔꯕ
ꯀꯔꯤ ꯃꯌꯥꯝꯕ ꯑ ꯂꯩꯌꯦꯗꯣ ꯏꯝꯐꯥꯜꯗ ꯑꯗꯨ ꯂꯥꯛꯑꯦꯅ ꯃꯣꯏ ꯒꯥꯔꯤꯗꯣ ꯌꯥꯔꯔꯣꯏ ꯒꯥꯔꯤ ꯂꯩꯇ꯭ꯔꯦ ꯑꯩꯈꯣꯏꯁꯨ ꯇꯣꯛꯑꯁꯦꯅ ꯍꯥꯏꯅꯔꯝꯃꯅꯦꯕ ꯑꯗꯨꯅ ꯅꯉꯣꯟ ꯆꯠꯅꯤ ꯆꯠꯂꯣꯏ ꯁꯤꯡ ꯆꯠꯂꯣꯏꯁꯤꯡ ꯈꯪꯗꯦ ꯍꯥꯏꯗꯗꯣ ꯑꯗꯩ ꯃꯣꯏ ꯃꯌꯥꯝꯕ ꯂꯥꯛꯑꯦ ꯒꯥꯔꯤ ꯄꯨꯒꯦ ꯌꯥꯔꯛꯑꯦ ꯍꯥꯏꯔꯦ ꯑꯗꯨ ꯑꯗꯩ ꯃꯥꯅ ꯈꯔ ꯍꯥꯏ ꯑꯈꯣꯏꯅ ꯈꯔ ꯍꯥꯏ ꯑꯗꯨꯒ ꯇꯧ ꯆꯠꯂꯤꯅꯤ ꯈꯨꯅꯝꯗꯨꯗꯤ ꯉꯧꯔꯦꯍꯦ ꯑꯇꯩ ꯉꯧ ꯉꯧꯗꯕ
ꯍꯟꯗꯛ ꯀꯥꯏ ꯆꯧꯁꯦ ꯍꯥꯏꯅꯣ ꯄꯩꯁꯥ ꯅꯪ ꯄꯨꯊꯣꯛꯑꯣꯗ
ꯄꯩꯁꯥ ꯄꯨꯊꯣꯛꯑꯣ ꯍꯥꯏꯔꯒꯥ ꯀꯔꯤꯒꯤꯅꯣ ꯅꯪꯅ ꯁꯨꯛꯌꯥ ꯌꯥꯗ꯭ꯔꯤꯗꯣ
ꯃꯤꯅꯠ ꯇꯔꯥ ꯐꯥꯗꯣꯔꯦ
ꯁꯤ ꯂꯣꯏꯔꯒ ꯋꯥꯠꯂꯤ ꯏꯕꯦꯝꯃ ꯄꯥꯗꯅꯒ ꯇꯧꯔꯤ
ꯁꯩꯒꯥꯢꯔ ꯕꯣ ꯀꯥꯔꯅꯥꯗ ꯑꯗꯨꯝ ꯀꯣꯟꯅ ꯇꯧꯔꯥ ꯇꯧꯔꯥ ꯁꯤ ꯁꯨꯝ ꯍꯟꯗꯣꯛ ꯑꯅꯤꯑꯦ ꯀꯥꯏ ꯇꯧꯔꯤꯕꯣ ꯅꯥꯗꯤ ꯇꯧꯊꯣꯛꯑꯁꯤꯅꯦꯅ ꯀꯃꯥꯏ ꯐꯨꯠꯇꯨꯅ ꯑꯩ ꯑꯃꯨꯔꯛ ꯆꯩꯗꯤ ꯆꯗꯣꯏꯔꯤꯕꯅꯤꯀꯣ ꯇꯧꯕꯤꯅꯨꯀꯣ ꯆꯥꯔꯤ ꯁꯟꯗ꯭ꯔꯖꯨ ꯁꯨꯃꯥꯏ ꯁꯨꯡ ꯄꯥꯏ ꯌꯥꯕ꯭ꯔꯣ ꯋꯥꯔꯤ ꯁꯟꯗꯁꯨ ꯁꯨꯃꯥꯏꯁꯨꯝ ꯄꯥꯏ ꯌꯥꯕ꯭ꯔꯣ
ꯉꯥꯡꯗꯗꯤ ꯌꯥꯗꯦ
ꯑꯣ
ꯅꯪ ꯁꯤꯃꯥ ꯍꯥꯥ
ꯇꯨꯝꯈꯤꯕ ꯂꯩꯇꯦ
ꯀꯩ ꯍꯥꯢꯅꯣ
ꯕ꯭ꯔꯣꯕ ꯃꯃꯥ ꯅꯈꯨꯠꯇꯨꯗ ꯀꯥꯃꯥꯏꯅ ꯐꯣꯠꯇꯨꯕ ꯉꯥꯎꯔꯥꯅꯨ ꯆꯀꯤ ꯎꯨꯝꯁꯤꯅ ꯑꯁꯤꯗꯨꯝ ꯌꯦꯟꯉꯣ
ꯀꯩꯅꯣꯕꯁꯤ ꯌꯥꯕ꯭ꯔꯕꯣ
ꯑꯨꯁ ꯑꯣꯃꯥ ꯃꯨꯛ
ꯁꯤ ꯌꯥꯕ꯭ꯔꯥ ꯍꯥꯏꯗꯣ ꯀꯩꯅꯣ ꯍꯥꯏꯕꯅꯦ
ꯁꯨꯃꯥꯏꯅ ꯁꯟꯅꯕꯗꯤ ꯌꯥꯕ꯭ꯔꯣꯕ
ꯋꯥꯗꯪ ꯉꯥꯡꯉꯣ
ꯉꯥꯡꯖꯤꯗꯤ ꯁꯣꯝꯗ ꯅꯥꯀꯟꯗꯗ ꯁꯝꯅꯩꯔ ꯑꯗꯨ ꯑꯗꯨꯝ ꯋꯥ ꯉꯥꯡꯉꯗꯤ ꯌꯥꯕ꯭ꯔꯣꯕ
ꯌꯥꯗꯦ
ꯑꯗꯨ ꯀꯩꯅꯣ ꯅ ꯋꯥꯗꯨꯝ ꯉꯥꯡꯑꯣ ꯍꯥꯢ ꯗꯣ
ꯋꯥ ꯉꯥꯡꯉꯒ ꯍꯣꯔꯦꯟ ꯁꯤ ꯂꯣꯏꯔꯒ ꯀꯩꯅꯣ ꯇꯧꯗꯣꯏꯅꯦꯕ
ꯀꯔꯤ
ꯍꯥꯏꯗꯤ ꯏꯕꯥꯅꯤ ꯋꯥꯔꯤ ꯉꯥꯡꯅ ꯋꯥ ꯉꯥꯡꯅꯗ꯭ꯔꯗꯤ ꯌꯥꯗꯦꯕ
ꯎꯝ ꯃꯣꯏ ꯌꯥꯗꯦ ꯑꯗꯨꯝ ꯍꯥꯏꯔꯛꯇꯣꯏꯔꯣ
ꯈꯪꯗꯦ ꯑꯗꯨ ꯑꯣꯏꯔꯁꯨ ꯅꯪ ꯉꯥꯡꯕꯁꯤ ꯋꯥꯕ꯭ꯔꯕ
ꯋꯥꯢ ꯍꯦ
ꯑꯃ ꯋꯥꯔꯤ ꯁꯥꯟꯅꯕ ꯁꯤ ꯁꯥꯟꯅꯕ ꯆꯞ ꯃꯥꯟꯅꯗ꯭ꯔꯣ
ꯃꯥꯟꯗꯦ
ꯀꯩꯗꯧꯕ ꯑꯃꯗꯨꯗꯅ ꯁꯤꯗꯅ ꯀꯩꯗꯧꯕ
ꯑꯩꯕꯨ ꯁꯣꯔ ꯇꯠ ꯀꯦ ꯇꯧꯢ ꯑꯁꯤ ꯁꯥꯅꯕꯁꯦ
ꯑꯩꯗꯤ ꯋꯥ ꯋꯥ ꯉꯥꯡꯕꯒ ꯁꯣ ꯍꯣꯜꯂꯒꯗꯤ ꯉꯥꯡꯉꯣꯑꯦ
ꯑꯁ ꯌꯥꯔꯦ ꯉꯥꯡꯉꯅꯪ ꯄꯦꯄꯥ ꯄꯦꯄꯥ ꯑꯩ ꯇꯅꯤꯡꯗꯦꯕ
ꯑ ꯀꯌꯥꯝ ꯍꯛꯇ ꯁꯥꯕꯗꯤ ꯋꯥꯢ ꯁꯪꯗꯧꯅꯦꯕ
ꯇꯣꯡꯅ ꯁꯥꯟꯗꯨꯁꯦ
ꯅꯣꯡꯃꯗ ꯅꯠꯇꯦ ꯇ ꯇꯦ ꯃꯉꯥ ꯃꯉꯥ ꯍꯥꯏꯕꯅꯦ ꯑꯗꯣ ꯇꯔꯥ ꯇꯧꯕ ꯌꯥꯔꯗꯤ ꯇꯧꯗꯣꯏꯅꯤ
ꯑ ꯀꯃꯥꯏꯅ ꯅꯣꯡꯃꯗ
ꯅꯣꯃꯒꯤ ꯅꯠꯇꯦꯕ
ꯒꯤ
ꯎꯝ ꯅꯣꯡꯃꯕ ꯂꯩꯇꯦ
ꯑꯈꯣꯏꯅ ꯅꯣꯡ ꯃꯥꯒꯦ ꯇꯌꯥꯖꯅꯥ
ꯅꯣꯡꯃꯕ ꯂꯩꯇꯦꯕ
ꯀꯃꯥꯏꯅꯦꯅꯣ ꯑꯗꯨꯗꯤ ꯇꯥꯛꯑꯣ ꯀꯅꯥꯥꯏꯃ
ꯂꯣꯏꯕꯒ ꯑꯗꯨꯝ
ꯑꯣ ꯅꯣꯡꯃ ꯀꯥꯡꯕ ꯌꯥꯗꯕꯤꯔꯕ ꯑꯗꯣ ꯅꯣꯡꯃ ꯀꯥꯡꯕ ꯌꯥꯗꯕꯤꯔ ꯍꯥꯏꯕꯅꯦ
ꯀꯥꯂꯖꯖꯨ ꯌꯥꯏ ꯃꯣꯏꯁꯤ ꯂꯩꯔꯗꯤ ꯍꯥꯎ ꯑ ꯍꯣꯏ ꯊꯝꯃꯦ ꯊꯝꯃꯦ ꯉꯍꯥꯛꯇꯪ ꯂꯩꯔ ꯇꯧꯔꯛꯀꯦ ꯎꯝ